ꯇꯥꯏꯌꯦ
ꯑꯥ ꯀꯩꯗꯧꯔꯤꯅꯣ
ꯀꯩꯁꯨ ꯇꯧꯗꯤꯌꯦ ꯆꯥꯛ ꯆꯥꯔꯕ ꯅꯪꯗꯤ
ꯑꯩ ꯀꯤꯔꯤꯅꯦꯒꯤ ꯅꯦꯠꯋꯥꯛ ꯌꯥꯝ ꯅꯨꯡꯉꯥꯏꯇꯕꯒꯤꯀꯣ
ꯅꯪꯒꯤꯔꯣ
ꯍꯣꯏ ꯑꯗꯨꯒꯤ ꯃꯤꯁꯤꯡꯁꯦ ꯇꯧꯔꯛꯄꯗꯣ ꯅꯪꯕꯨ ꯅꯨꯡꯉꯥꯏꯇꯦ ꯅꯨꯡꯉꯥꯏꯇꯦ ꯍꯥꯏꯕ ꯑꯩꯕꯨ
ꯎꯝ
ꯑꯗ ꯅꯪꯗꯤ ꯗꯥꯎ ꯌꯥꯝ ꯐꯥꯏ
ꯑꯩꯖꯦ ꯗꯥꯎ ꯐꯕ ꯃꯤ ꯇꯥꯔꯦꯅꯦ
ꯑꯥ ꯆꯥꯛ ꯆꯥꯔꯕꯣ
ꯆꯠ ꯆꯥꯔꯦ ꯅꯪꯗꯤ
ꯑꯩ ꯊꯣꯡꯁꯨ ꯊꯣꯡꯗ꯭ꯔꯤ
ꯀꯩꯒꯤ
ꯇꯥꯟꯕꯒꯤꯀꯣ
ꯍꯦꯔꯥ ꯑꯩ ꯊꯣꯡ ꯂꯥꯛꯎꯔꯣ
ꯎꯝ ꯉꯁꯤ ꯆꯥꯛ ꯊꯣꯡꯉꯒ ꯆꯥꯔꯔꯣꯏ
ꯀꯩꯒꯤ
ꯑꯆꯥꯄꯣꯠ ꯑꯣꯏꯅ ꯆꯥꯔꯒ ꯇꯨꯝꯃꯅꯤ ꯗꯤ ꯆꯥꯛ ꯊꯣꯡꯒ ꯆꯥꯕꯁꯨ ꯇꯜꯂꯦ ꯑꯗꯨꯒꯤ ꯃꯔꯛ ꯃꯔꯛꯗꯤ ꯑꯗꯨꯝ ꯊꯣꯡꯗ꯭ꯔꯒ ꯇꯨꯝꯕꯁꯨ ꯅꯨꯡꯉꯥꯏ
ꯑꯣ ꯆꯥꯎꯕꯅꯦ ꯆꯥꯎꯕꯅꯦ
ꯆꯥꯔꯔꯣꯏ ꯉꯁꯤ ꯍꯌꯦꯡ ꯍꯌꯦꯡ ꯑꯣꯏꯅ ꯅꯨꯃꯤꯠ ꯑꯅꯤꯒꯤ ꯆꯥꯔꯅꯤ
ꯍꯣꯏꯁ ꯅꯪꯒꯤꯗꯤ ꯕꯦꯔꯥ ꯀꯥꯗ꯭ꯔꯣ
ꯑꯗꯨꯅꯤ ꯀꯔꯤ ꯏꯟꯁꯥꯡ ꯆꯥꯔꯕꯣ
ꯑꯩꯗꯤ ꯑꯅꯥꯕ ꯃꯐꯝꯗ ꯂꯩꯕꯅꯤꯅ ꯍꯣꯇꯦꯜꯗ ꯆꯥꯏ
ꯑꯣ ꯀꯅꯥ ꯅꯥꯕ꯭ꯔꯥ
ꯏꯅꯥꯎꯄꯥ
ꯑꯥ ꯌꯥꯝ ꯊꯨꯅ ꯐꯥ ꯌꯥꯝ ꯊꯨꯅ ꯐꯥꯕ ꯑꯣꯏꯁꯅꯨ
ꯎꯝ ꯊꯦꯡꯀ꯭ꯌꯨ ꯕꯣꯔ ꯄꯤꯅ ꯄꯤꯕꯒꯤ
ꯎꯝ ꯍꯣꯇꯦꯜꯒꯤ ꯆꯥꯛ ꯌꯦꯟꯁꯥꯡꯗꯤ ꯌꯥꯝ ꯍꯥꯎꯗꯤ ꯍꯥꯎꯗꯕꯅꯤꯗꯀꯣ ꯌꯨꯝꯒꯤꯒ
ꯑꯁ ꯍꯥꯎꯕ ꯑꯣꯏꯗꯦꯗ ꯁꯨꯝ ꯆꯥꯗ ꯌꯥꯗꯅ ꯆꯥꯔꯤꯅꯤꯗ
ꯑꯥꯎ ꯗꯤ ꯃꯣꯏꯗꯤ ꯊꯣꯡꯕ ꯁ꯭ꯇꯥꯏꯜꯗ ꯑꯩꯈꯣꯏꯗꯤ ꯃꯣꯏꯗꯤ ꯀꯔꯤ ꯀꯔꯤꯔꯥ ꯌꯥꯝ ꯍꯥꯞꯄꯦꯗꯅ
ꯎꯝ ꯎꯝ ꯑꯩꯈꯣꯏꯒꯗꯤ ꯈꯔ ꯈꯦꯠꯅꯩꯗꯅꯀꯣ ꯑꯗꯨꯗꯤ
ꯎꯝ ꯎꯢꯔꯕꯣ ꯅꯪ ꯂꯩꯕ
ꯀꯨꯏꯗ꯭ꯔꯤꯗ ꯉꯔꯥꯡ ꯉꯔꯥꯡꯒꯤ ꯉꯔꯥꯡ ꯍꯥꯏꯇꯥꯔꯦꯀꯣ ꯅꯍꯥꯟ ꯑꯗꯨꯗ ꯅꯨꯡꯗꯥꯡꯗ ꯑꯦꯗꯃꯤꯠ ꯇꯧꯕꯅꯦꯕ
ꯑꯣ ꯆꯍꯤ ꯀꯌꯥ ꯁꯨꯔꯕꯣ ꯅꯅꯥꯎ ꯅꯨꯄꯥꯗꯣ
ꯁꯍꯤ ꯇꯔꯥꯎꯉꯥ
ꯑꯣ ꯑꯉꯥꯡꯅꯤꯅꯦ
ꯎꯝ ꯐꯤꯚꯔ ꯇꯧꯕꯀꯣ ꯐꯤꯚꯔ ꯃꯁꯥ ꯉꯝꯗꯕ ꯑꯗꯨꯒ ꯑꯥ ꯑꯗꯨꯒꯤ ꯁꯨꯝ ꯗꯣꯛꯇꯔꯅ ꯍꯥꯏꯗꯤ ꯑꯉꯥꯡ ꯑꯣꯏꯔꯕꯅꯤꯅ ꯍꯧꯖꯤꯛꯀꯥꯟꯗꯤ ꯂꯩꯍꯧꯁꯤ ꯌꯥꯝ ꯐꯠꯇꯦꯗꯅꯀꯣ ꯀꯨꯏ ꯀꯨꯏꯅ ꯇꯧꯋꯦꯕ ꯑꯗꯨꯅ ꯀꯤꯕꯒꯤ ꯐꯖꯅ ꯌꯦꯡ ꯄꯨ ꯊꯣꯛꯑꯁꯤꯅ ꯇꯦꯁ ꯑꯍꯨꯝ ꯃꯔꯤ ꯇꯧꯋꯦ ꯑꯗꯣ ꯑꯃ ꯄꯣꯖꯤꯇꯤꯚ ꯂꯥꯛꯄ ꯑꯗ ꯇꯦꯟ ꯀꯥꯔꯤ ꯍꯟꯗꯛ ꯃꯦꯇ꯭ꯔꯤꯛ ꯊꯥꯗꯣꯏꯅꯦ
ꯑꯣ ꯁꯀꯨꯜ ꯉꯥꯟꯅ ꯀꯥꯕ ꯃꯥꯜꯂꯦꯀꯣ
ꯑ ꯁꯤꯐꯧ ꯀ꯭ꯂꯥꯁ ꯃꯥ ꯍꯥꯟꯖꯦꯜꯂꯤꯅꯤꯅ
ꯑꯣ ꯑꯩꯈꯣꯏꯗꯤ ꯆꯥꯛ ꯆꯍꯤ ꯁꯤꯛꯁꯇꯤꯟ ꯑꯗꯨꯋꯥꯏꯗ ꯃꯦꯇ꯭ꯔꯤꯛ ꯊꯥꯕꯅꯦ
ꯑꯣ ꯑꯩꯁꯨ ꯑꯗꯨꯋꯥꯏꯗ ꯊꯥꯏꯗꯅ ꯆꯍꯤ ꯇꯔꯥ ꯇꯔꯦꯠ ꯇꯔ ꯊꯥꯕꯅꯦ ꯃꯦꯇꯔꯤꯛ ꯂꯥꯢꯔꯤꯛ ꯍꯩꯇꯕꯒꯤꯀꯣ ꯑꯩꯅ ꯎꯝ ꯅꯪ ꯆꯍꯤꯗꯨ ꯀꯌꯥꯅꯦꯕ
ꯑꯥ
ꯑꯩꯗꯤ ꯀꯨꯟꯃ ꯃꯄꯟ ꯑꯣꯏꯔꯕꯣꯢ ꯈꯜꯂꯨꯔꯦ
ꯑꯩꯌꯥ ꯅꯣꯛꯅꯤꯡꯉꯤ ꯍꯣꯏ ꯑꯗꯨꯃꯥꯏꯅ ꯈꯟꯒꯦꯁꯨ ꯈꯜꯂꯣ
ꯅꯪꯁꯦ ꯄꯨꯔꯥ ꯅꯪꯒꯤ ꯗꯤꯄꯤꯁꯦ ꯕꯣꯜꯁꯦ ꯑꯔꯣꯏꯕꯤ ꯁꯥꯟꯅꯔꯖꯥꯠꯅꯤꯍꯦ ꯕꯣꯜ ꯀꯥꯎꯔꯛꯢꯁꯦ
ꯍꯣꯏ ꯒꯣꯜꯗꯟ ꯚꯨꯠ ꯉꯥꯛꯇꯅꯦ ꯍꯥꯏꯗꯤ ꯏꯁꯄꯣꯔꯠ ꯆꯠ ꯈꯨꯗꯤꯡ
ꯑꯣ ꯒꯣꯜꯗꯟ ꯚꯨꯠ ꯑꯃ ꯈꯥꯏꯔꯛꯑꯣ ꯀꯥꯏꯊꯣꯛꯑꯒ ꯌꯣꯜꯂꯒꯦ ꯄꯩꯁꯥꯅꯒ ꯂꯩꯇꯕꯅꯦ
ꯑꯩꯁꯦ ꯍꯥꯏꯗꯤ ꯍꯣꯏ ꯆꯦꯔꯤꯇꯤꯁꯦ ꯄꯤꯗꯤ ꯄꯤꯅꯤꯡꯉꯦꯕ ꯑꯗꯨꯕꯨ ꯃꯣꯔꯦꯒꯤꯁꯨ ꯊꯝꯅꯤꯡꯕꯀꯣ
ꯎꯝ ꯑꯦꯔ ꯔꯣꯅꯥꯜꯗꯣ ꯐꯥꯎꯒꯤ ꯒꯣꯜꯗꯟ ꯕꯨꯠ ꯌꯣꯜꯂꯒꯀꯥꯟꯁꯤꯇꯥ ꯆꯦꯔꯤ ꯄꯤꯒꯤꯗꯃꯛ
ꯑꯩ ꯍꯣꯏ ꯈꯟꯈꯤꯒꯦ ꯑꯩ ꯑꯃꯨꯛ ꯍꯥꯏꯔꯛꯀꯦꯀꯣ
ꯑꯥꯎ ꯅꯪ ꯅꯪꯒꯤ ꯒꯣꯜꯗꯟ ꯕꯨꯠꯇ ꯀꯌꯥꯗꯤ ꯁꯤꯠꯇꯧ ꯃꯥꯟꯒꯦ
ꯑꯩ ꯈꯪꯗꯦ ꯃꯅꯤꯄꯨꯔꯗ ꯂꯩꯕ ꯉꯝꯕ ꯃꯤ ꯂꯩꯇꯦ
ꯎꯝ ꯀꯩꯅꯣꯅꯐꯥꯎ ꯂꯩꯕ ꯄꯩꯁꯥ ꯏꯅꯥꯛ ꯈꯨꯟꯕ ꯃꯤꯅꯐꯥꯎ ꯂꯩꯕ ꯉꯝꯃꯔꯣꯢ
ꯍꯣꯏ ꯃꯄꯥꯟ ꯔꯣꯝꯒꯤ ꯃꯌꯥꯡꯁꯤꯡ ꯍꯪꯕ ꯇꯥꯔꯦ
ꯑꯣ
ꯍꯥꯏꯗꯤ ꯑꯩꯗꯤ ꯇꯥꯡꯕ
ꯑꯩ ꯑꯩ ꯂꯩꯕ ꯉꯝꯅꯕ ꯍꯣꯠꯅꯔꯒꯦ
ꯎꯝ ꯃꯟꯍꯟꯒꯦ ꯇꯧꯕꯅꯦ ꯈꯔ ꯍꯩꯕ
ꯎꯝ ꯎꯝ
ꯍꯩꯔꯒ ꯁꯣꯛꯑꯣ ꯈꯔ ꯇꯧꯗ꯭ꯔꯗꯤ ꯌꯥꯗꯦꯅ
ꯎꯝ
ꯍꯥꯏꯕ꯭ꯔꯥ
ꯀꯩꯩꯅꯣ
ꯅꯪꯒꯤꯡꯒꯣꯗꯕ ꯏꯒꯕ ꯐꯪꯉ꯭ꯔꯣ
ꯁꯥꯟꯅꯗꯕꯒꯤ ꯐꯪꯉꯦ ꯑꯩꯅ
ꯑ ꯅꯪ ꯁꯅꯥꯗꯦꯀꯣ ꯌꯦꯡꯗꯤ ꯌꯦꯡꯋꯥ
ꯑꯥ
ꯎꯝ ꯑꯩꯅ ꯌꯦꯡꯗꯤ ꯌꯦꯡꯅꯕ ꯑꯥ
ꯄꯥꯝꯗꯤ ꯄꯥꯝꯃꯦ ꯄꯥꯝꯖꯩ ꯃꯁꯤꯒꯤ ꯑꯩꯈꯣꯏ ꯃꯁꯥꯟꯅꯁꯦ ꯑꯗꯣ ꯁꯥꯟꯅꯕꯒꯤ ꯍꯩꯕꯗꯤ ꯑꯣꯏꯗꯕꯗꯅ ꯑꯗꯨꯝ ꯑꯉꯥꯡꯁꯤꯡ ꯈꯨꯟꯒꯤꯒꯨꯝꯕꯀꯣ ꯁꯥꯟꯅꯔꯀꯥꯟꯗ ꯑꯗꯨꯝ ꯌꯥꯎꯋꯦ ꯃꯇꯦꯛ ꯃꯌꯥ ꯑꯗꯨꯣ ꯅꯨꯡꯇꯤꯖ ꯑꯩ ꯁꯥꯟꯅꯔꯒ ꯀꯩꯅꯣ ꯇꯧꯕꯗꯤ ꯇꯧꯗꯦꯕ ꯍꯩꯇꯕꯅꯦꯅ ꯑꯗꯨ ꯄꯥꯝꯗꯤ ꯄꯥꯝꯖꯩ
ꯎꯝ ꯑꯩꯅ ꯌꯦꯡꯗꯤ ꯌꯦꯡꯂꯕ ꯁꯅꯥꯗꯤ ꯁꯥꯟꯅꯅꯤꯡꯕ
ꯑꯣ
ꯑꯩꯈꯣꯏ ꯄꯩꯁꯥ ꯂꯩꯅꯕꯒꯤꯅꯤꯗ ꯅꯨꯡꯇꯤꯒꯤ ꯁꯅꯕ ꯆꯠꯂꯤꯗ ꯇꯥꯐꯇ
ꯎꯝ
ꯇꯥꯔꯁꯨ ꯇꯥꯡꯕꯅꯤꯅꯀꯣ ꯅꯨꯡꯇꯤꯒꯤ ꯆꯠꯄꯗꯤ ꯉꯝꯗꯦꯕ
ꯑꯥ ꯁꯥꯟꯅꯔꯣ ꯀꯩꯅꯣ ꯕꯣꯔꯗ ꯐꯥꯎꯔꯗꯤꯗꯤ ꯍꯧꯖꯤꯛꯇꯤ
ꯑꯩꯈꯣꯏꯗꯤ ꯁꯨꯝ ꯁꯨꯝ ꯑꯦꯟꯖꯣꯏꯃꯦꯟꯒꯤ ꯈꯛꯅꯤꯗ ꯑꯩꯈꯣꯏꯁꯨ
ꯎꯝ
ꯅꯍꯥꯟ ꯏꯃꯥꯟꯅꯕꯤ ꯈꯔ ꯍꯩꯕ ꯂꯥꯛꯄꯅꯦꯕ
ꯎꯝ
ꯄ꯭ꯔꯣꯐꯦꯁꯅꯦꯜꯒꯤ ꯑꯃ ꯂꯩꯕ ꯑꯉꯥꯡ ꯇꯝꯕ
ꯑꯣ
ꯑꯗꯨꯒ ꯁꯅꯃꯤꯟꯅꯕ ꯃꯇꯝꯗ ꯑꯩꯈꯣꯏ ꯂꯣꯏ ꯁꯣꯛꯄꯅꯤ ꯏꯃꯥꯅ ꯀꯥꯎꯔꯛꯄꯗꯣ ꯀꯟꯕꯒꯤꯀꯣ ꯍꯥꯏꯗꯤ ꯅꯨꯄꯥꯒꯤ ꯁꯥꯟꯅꯕꯒ ꯆꯞ ꯃꯥꯟꯅꯏ
ꯎꯝ ꯑꯣ ꯃꯥꯗꯤ ꯄ꯭ꯔꯣꯐꯦꯁꯅꯦꯜ ꯑꯣꯏꯕ꯭ꯔꯣ
ꯍꯣꯏ ꯃꯥꯁꯤꯦ ꯑꯦꯀꯥꯗꯃꯤꯗꯝꯕ ꯍꯧꯖꯤꯛ ꯑꯗꯣ ꯆꯍꯤ ꯃꯥꯁꯦ ꯑꯟꯗ ꯑꯟꯗꯔ ꯁꯚꯦꯟꯇꯤꯟꯒꯤ ꯑꯣꯏ ꯑꯗꯨꯕꯨ ꯉꯥꯏꯍꯥꯛ ꯂꯩꯥꯏꯔꯗꯤꯀꯣ ꯃꯣꯏ ꯄ꯭ꯔꯣꯐꯦꯁ ꯂꯥꯏꯟ ꯆꯪꯕꯅꯤ ꯍꯥꯏ
ꯎꯝ ꯐꯩ ꯐꯩ ꯑꯗꯨ ꯑꯩꯈꯣꯏꯒꯤꯗꯁꯨ ꯑꯗꯨꯃꯥꯏꯅ ꯊꯥꯎꯔꯛꯄꯅꯤ ꯂꯩꯔꯒꯗꯤ ꯑꯩꯈꯣꯏ ꯃꯥꯏ ꯑꯣꯏꯖꯕꯅꯤꯗ
ꯐ ꯑꯗꯨ ꯑꯩꯈꯣꯏ ꯖꯥꯠꯇꯁꯨ ꯑꯗꯨꯒꯨꯝꯕ ꯂꯩꯔꯗꯤ
ꯎꯝ
ꯄꯇꯪ ꯑ ꯋꯥ ꯂꯥꯛꯄꯁꯨꯡꯈꯤ
ꯎꯝ ꯎꯝ ꯎꯝ ꯅꯪꯕꯣ ꯏ ꯅꯪꯕꯨ ꯏꯟꯗꯤꯌꯥ ꯀꯩꯅꯣ ꯈꯣꯡꯎꯞ ꯑꯃ ꯐꯨꯠꯕꯣꯜ ꯕꯨꯠꯁ ꯑꯃ ꯆꯦꯇꯦꯠ ꯂꯥꯎꯕ ꯑꯃ ꯂꯤꯁꯤꯡ ꯇꯔꯥ ꯀꯨꯟ ꯄꯤꯕ ꯑꯃ ꯐꯪꯅꯤꯗ꯭ꯔꯥ
ꯕꯣ ꯃꯔꯝ ꯍꯥꯏꯔꯒ
ꯎꯝ
ꯑꯩꯈꯣꯏ ꯑꯗꯨꯝ ꯀꯣꯂꯦꯖꯀꯤꯒꯨꯝꯕ ꯀꯣ ꯀꯣꯂꯦꯒꯨꯝꯕ ꯑꯗꯨꯒꯨꯝꯕꯗ ꯈꯛ ꯁꯟꯅꯥꯏ ꯑꯇꯣꯞꯄ ꯑꯇꯣꯞꯄꯒꯤꯗꯤ ꯁꯥꯟꯅꯗꯦ ꯅꯪꯁꯨ ꯅꯪꯗꯦ ꯂꯥꯏꯔꯤꯛ ꯇꯝꯕꯅꯤꯀꯣ
ꯑꯣ ꯅꯪ ꯀꯣꯂꯦꯁ ꯂꯣꯏꯗ ꯍꯥꯏꯕꯅꯣ
ꯑꯩ ꯂꯣꯏꯔꯦ
ꯑꯣ ꯑꯣ ꯂꯣꯏꯔꯒ ꯑꯗꯨꯝ ꯂꯩꯅꯤꯕꯀꯣ ꯑꯣ ꯑꯣ ꯑꯣ
ꯑꯩ ꯀꯩꯅꯣ ꯃꯌꯥꯏꯗ ꯃꯔꯛꯇ ꯂꯩꯔꯤ
ꯎꯝ ꯎꯝ ꯀꯩꯅ ꯇꯧꯔꯦ ꯍꯥꯏꯕ ꯎꯝ ꯑꯩꯁꯨ ꯇꯧꯊꯗꯦꯗ ꯒ꯭ꯔꯦꯖꯨꯋꯦꯠ ꯂꯣꯏꯔꯒ ꯑꯗꯨꯝ
ꯅꯪꯗꯤ ꯂꯣꯏꯕꯅꯤꯀꯣ
ꯑꯩꯗꯤ ꯂꯣꯏꯕ ꯀꯨꯏꯔꯦ ꯆꯍꯤ ꯃꯉꯥ ꯇꯔꯨꯛꯄꯨ ꯐꯔꯝꯃꯥꯅꯤꯗ ꯀꯣꯂꯦꯖ ꯂꯣꯏꯔꯣ ꯒꯔ꯭ꯦꯗꯖꯋꯦꯁꯟ ꯂꯣꯏꯔꯕ ꯃꯇꯨꯡꯗ ꯒ꯭ꯔꯦꯖꯦꯁꯟ ꯇꯧ ꯇꯧꯅ ꯀꯝꯄ꯭ꯌꯨꯇꯔ ꯑꯁꯤ ꯅꯩ ꯂꯤꯠ ꯀꯤꯗꯣ ꯑꯗꯨꯗ ꯇꯝꯃꯦ ꯑꯗꯨꯒ ꯂꯣꯏꯔꯅ
ꯗꯨꯗꯤ ꯍꯥꯅꯨꯔꯥꯅꯤ
ꯎꯝ ꯅꯨꯄꯤ ꯊꯤꯒꯦ ꯈꯜꯂꯤꯕ
ꯑꯣ ꯊꯤꯒꯔꯣ ꯅꯡ ꯅꯥ ꯍꯧꯖꯤꯛ ꯅꯪ ꯅꯪꯒꯤ ꯊꯝꯃꯣꯏꯗ ꯊꯝꯕꯗꯣ
ꯎꯝ
ꯑꯗꯨꯗ ꯌꯨꯝ ꯄꯥꯡꯉꯁꯦ ꯑꯩ ꯍꯥꯅꯨꯕ ꯑꯣꯏꯈ꯭ꯔꯅꯤ ꯍꯥꯏꯌꯨ
ꯎꯝ ꯑꯗꯨ ꯍꯥꯏꯔꯒꯦꯀꯣ
ꯍꯥꯏꯈ꯭ꯔꯣ
ꯅꯡꯉꯣꯟꯗꯥ ꯍꯥꯏꯒꯦ
ꯑꯩꯉꯣꯟꯅ ꯍꯥꯏꯔꯗ ꯑꯩ ꯑꯩꯅ ꯅꯥ ꯑꯩ ꯅꯥ ꯄꯪꯕꯅꯤ ꯑꯗꯨꯒꯨꯝꯕ ꯋꯥꯗꯤ ꯑꯩ ꯅꯥ ꯄꯪꯕꯅꯤ ꯇꯥꯗꯕ ꯁꯒꯅꯤ ꯎꯝ ꯃꯄꯥꯟꯗ ꯂꯩꯕ꯭ꯔꯣ ꯍꯧꯖꯤꯛ
ꯃꯅꯨꯡꯗ ꯂꯩꯗ
ꯑꯥꯎ ꯂꯥꯡꯗꯦꯅ
ꯅꯪꯒꯤ ꯋꯥꯠ ꯀꯩꯅꯣꯗ ꯂꯩꯕꯅꯤꯅ ꯃꯤ ꯌꯥꯝ ꯂꯩꯇꯦꯕꯀꯣ
ꯑꯆꯥ ꯆꯥ ꯅꯪ ꯅꯣꯏ ꯃꯃꯥ ꯕꯥꯕꯗꯤ
ꯏꯃꯥ ꯕꯥꯕꯗꯤ ꯂꯩꯇꯦ ꯏꯅꯥꯎꯄꯥ ꯍꯥꯏꯁꯦ ꯑꯩꯈꯣꯏ ꯏꯅꯑꯦꯒꯤ ꯃꯅꯥꯎ ꯃꯆꯥꯅꯤ
ꯑꯣ ꯃꯣꯏꯗꯤ ꯃꯣꯏ ꯃꯥꯒꯤ
ꯂꯩꯔꯤꯕ ꯑꯩꯈꯣꯏꯅꯦꯅꯦ ꯏꯕꯥꯅꯤ ꯂꯩꯕ ꯏꯅꯦꯗꯣ ꯀꯩꯅꯣꯗ ꯀꯨꯝ ꯀꯨꯝꯒꯤꯕ ꯆꯥꯛ ꯆꯥꯕꯥ
ꯑꯣ
ꯎꯝ
ꯑꯩꯁꯨ ꯅꯍꯥꯟ ꯊꯥꯗꯣ ꯑꯩꯈꯣꯏ ꯑꯪꯀꯜ ꯑꯃ ꯅꯥꯕꯒꯤꯀꯣ
ꯎꯝ
ꯍꯣꯁꯄꯤꯇꯥꯜ ꯀꯨꯏꯅ ꯂꯩꯔꯝꯃꯦ ꯑ ꯍꯣꯁꯄꯤꯇꯥꯜ ꯂꯩꯕꯁꯨ ꯋꯥꯕꯅꯦ
ꯋꯥꯏꯗ ꯑꯗꯨ ꯂꯩꯗꯤ ꯂꯩꯔꯗꯤ ꯀꯣ ꯀꯩꯅꯣ ꯇꯧꯕꯀꯣ ꯑꯣ ꯊꯕꯛꯄꯨꯗꯤ ꯑꯋꯥꯕꯁꯨ ꯁꯨꯗꯕ ꯑꯗꯨꯝ ꯃꯅꯨꯡꯗ ꯈꯥꯇꯪ ꯂꯩꯕꯒꯤ ꯑꯗꯨꯝ ꯂꯩꯕꯒ ꯑꯥ ꯀꯩ ꯀꯩ ꯍꯥꯏꯒꯗꯔꯥ
ꯅꯣꯔꯃꯦꯜꯒꯤꯒ ꯃꯥꯟꯅꯗꯦꯅꯥ ꯇꯨꯝꯕꯁꯨ ꯌꯥꯝ ꯅꯨꯡꯉꯥꯏꯇꯕꯅꯦ
ꯎꯝ ꯎꯝ ꯑꯗꯨꯒꯤ ꯋꯥꯒꯤꯗꯅꯤ ꯊꯕꯛ ꯁꯨꯨꯔꯒ ꯑꯋꯥꯕꯗꯤ ꯅꯠꯇꯦꯕꯀꯣ ꯁꯤꯒꯨꯝꯕꯗ ꯂꯩꯗꯧ ꯁꯔꯨꯛꯄꯨꯗꯤ ꯊꯕꯛ ꯑꯣꯏꯅ ꯁꯨꯒꯦꯗꯤ ꯍꯥꯏꯅ ꯑꯩꯗꯤ ꯇꯥꯕ꯭ꯔꯣ ꯍꯣꯏ ꯇꯥꯕ꯭ꯔꯣ ꯅꯪꯒꯤ ꯆꯞꯄꯛꯑꯦꯍꯦ
ꯇꯥꯕ꯭ꯔꯥ